ꯍꯦꯜꯂꯣ
ꯇꯥꯔꯦ
ꯎ ꯀꯩꯗꯧꯔꯤꯅꯣ
ꯐꯝꯕꯅꯦ ꯁꯨꯝ
ꯀꯩꯗꯧꯔꯒ ꯐꯝꯃꯤꯅꯣ
ꯐꯣꯟ ꯌꯦꯡꯉꯒ ꯁꯨꯝ ꯂꯩꯔꯝꯃꯕꯅꯤ ꯆꯥꯛ ꯇꯣꯛꯑꯦꯗ
ꯑꯣ ꯑꯣ ꯀꯩ ꯃꯊꯦꯟ ꯆꯥꯔꯒꯦ
ꯀꯩ ꯉꯁꯤꯗꯤ ꯑꯆꯝ ꯆꯝꯊꯣꯡ ꯆꯥꯔꯦ
ꯊꯣꯡꯁ ꯄꯩꯅꯦꯅꯪꯅꯕꯨ ꯀꯥꯂꯦꯟ ꯌꯣꯔꯛꯄꯁꯤꯗꯀꯣ ꯑꯆꯝꯕ ꯆꯥꯕꯅ ꯐꯩꯌꯦꯕ
ꯑꯥ
ꯀꯩ ꯀꯩ ꯑꯆꯝꯕꯁꯤꯕꯨ ꯀꯩ ꯑꯆꯝꯕꯅꯣ ꯍꯣꯠꯅꯔꯤꯁꯦ
ꯑꯩ ꯁꯨꯝ ꯁꯦꯕꯣꯠ ꯀꯨꯝꯕ ꯍꯋꯥꯏ ꯇꯧꯔꯒ ꯊꯣꯡꯕ ꯍꯥꯏꯇꯥꯔꯦ ꯑꯆꯝ ꯆꯝꯅ ꯊꯣꯡꯕ
ꯑꯣ ꯌꯨꯝꯗ ꯂꯩꯕ꯭ꯔꯣ ꯍꯧꯖꯤꯛꯄꯣ ꯍꯂꯣ
ꯍꯥꯎ
ꯌꯨꯝꯗ ꯂꯩꯕ꯭ꯔꯣ ꯀꯥꯏ ꯂꯩꯕꯅꯣ ꯏꯇꯥꯎꯕꯨ
ꯑꯩꯗꯤ ꯌꯨꯝꯗ ꯂꯩ ꯌꯨꯝꯗ
ꯑꯣ ꯌꯨꯝꯗꯒꯤ ꯊꯣꯛꯇ꯭ꯔꯕ ꯍꯥꯏꯁꯦ
ꯅꯣꯡ ꯐꯥꯗꯣꯛ ꯊꯣꯛꯏ ꯅꯠꯇ꯭ꯔꯗꯤ ꯊꯣꯛꯇ꯭ꯔꯦ
ꯀꯔꯤꯒꯤꯅꯣꯅꯦ ꯌꯨꯝꯗ ꯑꯗꯨꯝ ꯁꯨꯖꯤꯜ ꯂꯩꯔꯕꯅꯦ ꯋꯥꯈꯜ ꯂꯧꯁꯤꯡ ꯊꯣꯛꯑꯔꯣꯏꯅꯦ ꯃꯄꯥꯟ ꯈꯔꯒ ꯊꯣꯛꯎꯅꯦ
ꯊꯣꯛꯇꯕ ꯃꯤ ꯃꯈꯩꯗꯤ ꯂꯩꯇꯕꯩꯅꯤ ꯇꯧꯔꯤꯁꯦ ꯃꯊꯥ ꯁꯥꯗꯅ
ꯃꯤ ꯑꯣ
ꯋꯥꯔꯜ ꯀꯞꯅꯤꯅ ꯎꯝ ꯕꯣꯜ ꯈꯔ ꯌꯦꯡ ꯕꯣꯜ ꯌꯦꯡꯗ꯭ꯔꯣ
ꯑꯣ ꯕꯣꯜꯁꯦ ꯃꯤꯒꯤ ꯏꯁꯇꯦꯇꯁꯇ ꯑꯣꯏꯅ ꯌꯦꯡꯉꯦ ꯍꯥꯏꯇꯥꯔꯦ
ꯑꯝ ꯍꯟꯗꯛꯇꯤ ꯕꯣꯜ ꯅꯨꯡꯉꯥꯏꯕꯅꯦ ꯐꯦꯁꯕꯨꯛꯇ ꯌꯥꯝ ꯈꯠꯅꯔꯤꯗ꯭ꯔꯦ ꯀꯔꯤꯅꯣ ꯃꯥ ꯃꯥ ꯐ꯭ꯔꯥꯟꯁꯀꯨꯝꯕ ꯑꯩꯅ ꯄꯥꯝꯕ ꯂꯝ ꯑꯗꯩ ꯑꯥꯔꯖꯦꯟꯇꯤꯅꯥ ꯀꯩꯀꯩ ꯈꯔ ꯂꯩꯀꯥꯟꯗ ꯌꯦꯡꯏꯤ ꯈꯠꯅꯕ ꯌꯦ ꯅꯨꯡꯉꯥꯏꯇ꯭ꯔꯣ ꯀꯥꯏ
ꯑꯗꯨꯅꯦ ꯃꯤ ꯕꯣꯜ ꯁꯥꯟꯅꯔꯒ ꯐꯦꯟ ꯃꯌꯥꯝ ꯑꯣꯏꯅ ꯈꯠꯅꯩ ꯍꯥꯏꯅꯦ
ꯍꯣꯏ ꯑꯗꯨ ꯌꯦꯡ ꯅꯨꯡꯉꯥꯏꯔꯦ ꯀꯟꯅ
ꯑꯣ ꯐꯨꯅ ꯆꯩꯅꯕ ꯑꯣꯏꯅ ꯌꯦꯡ ꯅꯨꯡꯉꯥꯏꯔꯦꯕ ꯕꯣꯜ ꯌꯦꯡꯉꯛꯇ꯭ꯔꯦꯕ
ꯕꯣꯜ ꯌꯥꯔꯛꯛꯇ꯭ꯔꯦ ꯄꯦꯟꯖꯩ
ꯄꯩꯁꯥꯒ ꯊꯥꯅꯗ꯭ꯔꯣꯅꯦ ꯃꯤ ꯄꯩꯁꯥ ꯌꯥꯝ ꯊꯥꯅꯩ ꯍꯥꯏꯗ
ꯃꯤꯒꯩꯗꯤ ꯊꯥꯅꯗꯦ ꯐꯣꯟꯗ ꯋꯥꯟꯂꯦꯁ ꯕꯦꯒꯇ ꯊꯥꯔꯝꯃꯤ ꯐꯪꯗꯗ ꯊꯥꯗ꯭ꯔꯦ ꯍꯧꯖꯤꯛꯇꯤ ꯎꯝ ꯑꯦꯀꯥꯎꯟꯠ ꯌꯥꯗꯕ ꯎꯝ ꯊꯥꯗ꯭ꯔꯦ
ꯀꯩꯒꯤ ꯍꯥꯏꯁꯦ ꯄꯩꯁꯥ ꯊꯥꯔꯒ ꯃꯥꯡꯗꯣꯏꯔꯣ ꯅꯠꯇ꯭ꯔꯒ
ꯍꯣꯏ ꯊꯥꯔ ꯃꯥꯡꯕꯩ ꯑꯃ ꯆꯅꯤ ꯆꯍꯨꯝ ꯆꯅꯤ ꯆꯍꯨꯝ ꯁꯨꯝꯍꯥꯡꯈꯤꯗ ꯊꯥꯗ꯭ꯔꯦ ꯇꯥꯟꯗ ꯕꯣꯔꯜꯅꯦꯅ ꯑꯃꯅ ꯑꯃꯨꯛ ꯊꯣꯛꯣꯏ ꯒ꯭ꯌꯥꯟ ꯃꯦꯟ ꯇꯥꯗꯅ ꯄꯪꯊꯣꯏ ꯊꯣꯛꯣꯏ ꯑꯗꯨꯅ ꯀꯣꯟꯅ ꯍꯌꯦꯡ ꯐꯥꯏꯅꯜꯒꯨꯝꯕꯗ ꯑꯣꯏꯅ ꯂꯨꯄꯥ ꯌꯦꯡꯉꯅꯤ ꯍꯧꯖꯤꯛ ꯊꯥꯔꯔꯣꯏ ꯄꯩꯁꯥ ꯂꯩꯇ꯭ꯔꯦ
ꯄꯩꯁꯥꯥꯁꯦ ꯈ꯭ꯔꯌꯥꯝ ꯇꯨꯡꯁꯤꯜꯂꯒ ꯈ꯭ꯔꯌꯥꯝ ꯊꯥꯕꯅ ꯐꯠꯇ꯭ꯔꯅꯦ
ꯑꯩ ꯐꯥꯏꯅꯦꯟꯁꯒꯨꯝꯕꯗ ꯖꯣꯕ ꯂꯥꯎ ꯊꯥꯖꯤꯟꯕ
ꯎꯝ ꯑꯗꯨꯅꯤ ꯐꯪꯉꯒꯗꯤ ꯍꯔꯥꯎꯗꯣꯏꯅꯦꯕ ꯁꯣꯞ ꯂꯣꯛ ꯄꯥꯡꯉꯄꯒꯤ
ꯃꯥꯡꯉꯥꯒꯗꯤ ꯁꯦ ꯁꯤꯁꯨ ꯁꯦꯠ
ꯍ ꯀꯩꯗꯧꯔꯤꯅꯣ ꯏꯇꯥꯎꯕꯨ ꯊꯕꯛ ꯌꯥꯝ ꯆꯤꯟꯕ꯭ꯔꯣ
ꯆꯤꯟꯗꯦꯗ
ꯃꯈꯣꯟ ꯋꯥ ꯀꯩꯀꯩꯅꯣ ꯌꯥꯝ ꯇꯥꯕ ꯁꯣꯝꯗ ꯑꯗꯨꯒꯤꯅꯤꯗ ꯑꯩꯅ ꯍꯪꯉꯛꯏꯁꯦ ꯊꯕꯛ ꯑꯇꯣꯞꯄ ꯇꯧꯕ ꯃꯥꯜꯂꯤ
ꯇꯧꯗꯦ ꯇꯧꯗꯦ
ꯑꯣ
ꯀꯗꯧꯔꯝꯃꯤꯅꯣ ꯏꯇꯥꯎꯗꯤ
ꯁꯨꯝ ꯂꯩꯕ ꯇꯧꯕ ꯃꯐꯝ ꯈꯉꯛꯇ꯭ꯔꯦꯅ ꯀꯣꯜ ꯇꯧꯔꯛꯏꯅꯤꯅꯦ
ꯎꯝ ꯍꯣꯏ ꯅꯣꯡꯐꯗꯣꯛ ꯇꯧꯔꯒ ꯁꯥꯟꯅꯔꯒ ꯀꯃꯥꯏ ꯇꯧꯔꯤꯒꯦ ꯈꯣꯠꯂꯤꯒꯦ ꯍꯪꯅꯗ꯭ꯔꯥꯗꯤ
ꯑꯝꯇꯁꯨ ꯇꯧꯅꯗꯦ
ꯃꯥꯅꯦ ꯏꯇꯥꯎꯁꯨ ꯅꯤꯡꯁꯤꯡꯉꯛꯇꯦꯗꯣ
ꯎꯝ ꯑꯗꯨ ꯁꯤꯗꯩꯗꯤ ꯇꯧꯔꯛꯑꯗꯝꯅꯦ ꯊꯕꯛ ꯈꯔ ꯍꯥꯡꯉꯦ ꯅꯣꯡ ꯐꯥꯗꯣꯛ ꯑꯃꯁꯨ ꯁꯨꯝ ꯊꯣꯛꯎꯁꯦ ꯑꯩꯁꯨ ꯂꯥꯛꯀꯦ ꯃꯔꯛꯇ
ꯌꯥꯏꯌꯦ ꯌꯥꯏꯌꯦ ꯏꯇꯥꯎ ꯍꯣꯏ ꯂꯧ ꯁꯤꯡ ꯎꯔꯤꯕꯣ ꯀꯃꯥꯏ ꯀꯥꯃꯥꯏ ꯇꯧꯔꯤꯒꯦ ꯍꯧꯖꯤꯛꯄꯨ
ꯂꯧꯁꯤꯡꯁꯤꯗꯤ ꯑꯩꯈꯣꯏ ꯃꯣꯏꯅ ꯈꯔ ꯇꯧꯈ꯭ꯔꯦ ꯍꯥꯏ ꯇꯔꯦ ꯍꯧꯖꯤꯛꯇ ꯆꯠꯇ꯭ꯔꯦ
ꯊꯕꯛ ꯑꯇꯣꯞꯄ ꯆꯠꯇꯅ
ꯀꯩ ꯀꯩ ꯊꯕꯛ ꯇꯧꯔꯤꯅꯣ ꯍꯥꯏꯁꯦ
ꯁꯨꯝ ꯀꯩ ꯍꯥꯏꯅꯤ ꯗꯨꯀꯥꯟ ꯀꯀꯥ ꯆꯠꯂꯤꯁꯦ ꯃꯤꯒꯤ
ꯗꯨꯀꯥꯟ ꯆꯠꯂꯤꯗꯤ ꯗꯨꯀꯥꯟ ꯐꯝꯕ ꯌꯥꯎꯔꯤꯔꯣ
ꯑꯥ
ꯗꯨꯀꯥꯟ ꯐꯝꯕ ꯌꯥꯎꯔꯤꯔꯣ ꯀꯩꯅꯣ
ꯍꯣꯏ ꯃꯤ ꯗꯨꯀꯥꯟꯁꯨ ꯐꯝꯕ ꯌꯥꯎꯋꯤ ꯑꯗꯨꯒꯤ ꯑꯗꯨꯅ ꯊꯕꯛꯁꯤ ꯄꯥꯛ ꯆꯤꯟ ꯍꯥꯡꯗꯕ ꯅꯨꯡꯊꯤꯟꯗꯤ ꯚꯟꯒꯨꯝꯕ ꯀꯩꯒꯨꯝꯕ ꯂꯩꯇ꯭ꯔꯗꯤ ꯍꯔꯥꯎ ꯀꯨꯝꯍꯩ ꯂꯩꯇ꯭ꯔꯗꯤ
ꯑꯣ ꯐꯥꯔꯃꯥꯁꯤꯝ ꯑꯣꯏꯗꯣꯏꯔ ꯅꯠꯇ꯭ꯔꯒꯅ ꯀꯩꯀꯩꯒꯤ ꯑꯣꯏꯗꯣꯏꯅꯣ
ꯐꯤꯔꯣꯟꯒꯨꯝꯕ ꯌꯣꯟꯕꯩꯅꯤꯗ
ꯑꯁ ꯑꯗꯨꯗꯤ ꯅꯨꯡꯉꯥꯏꯔꯝꯃꯅꯤꯅꯦ ꯐꯤꯁꯦ ꯃꯈꯟ ꯃꯈꯟ ꯍꯦꯛꯇ ꯁꯦꯠꯅꯤꯡꯕ ꯁꯦꯠꯄ
ꯁꯦꯠꯂꯝꯅꯤ ꯑꯅꯧꯕ ꯂꯥꯛꯄꯒ ꯍꯦꯛꯇ ꯑꯗꯨꯝ ꯀꯩ ꯍꯥꯏꯅꯤ ꯐꯠ ꯐꯠ ꯂꯧꯔꯒ ꯄꯥꯝꯃꯗꯤ ꯍꯌꯦꯡ ꯑꯦ ꯊꯥꯒꯤ ꯄꯩꯁꯥꯗꯒꯤ ꯀꯛꯁꯤꯟꯅꯧꯒ ꯍꯥꯏꯔꯒ
ꯎꯝ ꯏꯁ ꯊꯤ ꯅꯨꯡꯉꯥꯏꯕꯤꯅꯤꯅꯦ
ꯌꯥꯝ ꯅꯨꯡꯉꯥꯏꯕꯤꯅꯤ
ꯑꯁ ꯑꯩꯗꯨꯗꯤ ꯑꯁ ꯑꯩꯈꯣꯏꯁꯨ ꯅꯣꯡꯃ ꯀꯣꯏꯔꯛꯑꯒ ꯍꯦꯛꯇ ꯑꯣꯐꯔ ꯃꯌꯥꯝ ꯊꯥꯍꯟꯕ ꯌꯥꯔꯦꯅꯦ
ꯑꯦ ꯊꯥꯔꯗꯣꯅꯤ ꯍꯌꯦꯡ ꯑꯦ ꯊꯥꯔꯗꯣꯏꯅꯤ ꯍꯌꯦꯡ ꯅꯣꯡꯃ ꯂꯥꯏꯚ ꯊꯥꯔꯒ ꯑꯣꯐꯔ ꯄꯤꯔꯛꯀꯦ ꯑꯗꯨꯀꯥꯟꯗ ꯁꯠꯀꯅꯣ
ꯑꯣꯀꯦ ꯑꯣꯀꯦ ꯂꯥꯏꯐ ꯊꯥꯗ꯭ꯔꯁꯨ ꯂꯥꯏꯐ ꯊꯥꯗ꯭ꯔꯗꯤ ꯌꯥꯔꯣꯏꯗ꯭ꯔꯣ ꯍꯥꯏꯖꯦ ꯂꯥꯛꯄ
ꯑꯦ ꯍꯧꯖꯤꯛꯀꯥꯟꯗꯤ ꯂꯥꯏꯐ ꯊꯥꯗ꯭ꯔꯗꯤ ꯌꯥꯗ꯭ꯔꯦ ꯑꯗꯣ ꯐꯣꯂꯣ ꯇꯧꯗ꯭ꯔꯗꯤ ꯑꯩꯈꯣꯏꯒꯤ ꯐꯣꯂꯣ ꯇꯧꯔꯗꯤ ꯂꯨꯄꯥ ꯌꯥꯡꯈꯩ ꯀꯦꯁꯄꯦꯛ ꯍꯟꯅꯤ ꯌꯥꯝ ꯇꯧꯅꯩꯗꯅ ꯍꯧꯖꯤꯛꯀꯥꯟꯖꯤ ꯐꯦꯁꯕꯨꯛꯇ ꯀꯩꯗ ꯑꯗꯨꯃꯥꯏꯅ ꯇꯧꯔꯛꯀꯦ
ꯃꯤꯗꯤ ꯂꯣꯇꯔꯤꯒ ꯌꯥꯝ ꯑꯣꯠꯅꯩꯌꯦ ꯏꯇꯥꯎꯋꯣꯏꯗꯤ ꯑꯣꯠꯍꯟꯗ꯭ꯔꯣ
ꯃꯣꯏꯁꯨ ꯐꯣꯋꯔꯒꯤ ꯀ ꯌꯥꯝꯃꯀꯥꯟꯗꯦ ꯍꯧꯖꯤꯛꯀꯥꯟ ꯄ ꯑꯦꯐꯕꯤꯗ ꯀꯩꯗ ꯇꯧꯗ꯭ꯔꯦ ꯑꯗꯨ ꯇꯧꯔꯛꯑꯗ ꯈꯅ ꯑꯗꯨꯒ
ꯑꯣ ꯒꯤꯐ ꯑꯋꯦ ꯇꯧꯕꯤ ꯈꯣꯠꯄꯤ ꯃꯣꯕꯥꯏꯜ ꯀꯥꯏꯅ ꯌꯥꯝ ꯇꯧꯕꯤ ꯌꯥꯝ ꯇꯧꯅꯗꯥꯏꯅꯦ ꯍꯧꯖꯤꯛꯁꯦ
ꯊꯣꯏ ꯌꯥꯝ ꯇꯧꯅꯔꯦ
ꯑꯗꯨꯅꯤꯅꯦ ꯁꯣꯁꯦꯜ ꯃꯦꯗꯤꯌꯥꯁꯤ ꯌꯥꯝ ꯅꯨꯡꯉꯥꯏꯔꯕꯖꯠꯅꯤꯗ ꯍꯧꯖꯤꯛꯀꯥꯟꯁꯦꯀꯣ
ꯍꯧꯖꯤꯛꯀꯥꯟꯗꯤ ꯁꯣꯁꯦꯜ ꯃꯦꯗꯤꯌꯥꯗꯅꯤ ꯂꯣꯏ ꯌꯣꯟꯅꯔꯤꯁꯤ ꯄꯣꯠ ꯆꯩꯩ ꯌꯣꯟꯕ ꯀꯁꯇꯃꯔ ꯐꯥꯕ ꯁꯣꯁꯦꯜ ꯃꯦꯗꯤꯌꯥꯒꯤ ꯃꯇꯨꯡ ꯏꯟꯅ ꯑꯗꯨꯝ ꯇꯧꯅꯔꯦ
ꯑꯗꯨꯅꯦ ꯊꯥꯏꯅꯗꯤ ꯁꯦꯂꯦꯕ꯭ꯔꯤꯇꯤ ꯑꯃ ꯀꯧꯔꯒ ꯍꯥꯏꯗꯤ ꯚꯤꯗꯤꯑꯣꯒ ꯅꯝꯃꯒ ꯄꯥꯎꯗ ꯀꯩꯒ ꯍꯥꯞꯄꯒ ꯇꯝꯅꯩ ꯍꯧꯖꯤꯛꯇꯤ ꯑꯗꯨꯏ ꯃꯊꯧ ꯇꯥꯗ꯭ꯔꯦꯕ ꯅꯠꯇ꯭ꯔꯥ
ꯇꯥꯗꯦ
ꯌꯥꯝ ꯅꯨꯡꯉꯥꯏꯔꯦꯀꯣ ꯍꯧꯖꯤꯛꯀꯥꯟꯁꯦ
ꯎꯝ
ꯁꯣꯁꯦꯜ ꯃꯦꯗꯤꯌꯥ ꯊꯣꯛꯂꯛꯄꯗꯒꯤ ꯃꯤꯁꯤꯡꯁꯦ ꯊꯕꯛ ꯌꯥꯝ ꯀꯣꯑꯝꯃꯦ ꯍꯥꯏꯗꯣꯏꯔꯥ ꯆꯤꯜꯂꯤ ꯍꯥꯏꯗꯣꯏꯔ ꯈꯥꯪꯗ꯭ꯔꯦꯅꯦ ꯅꯨꯡꯉꯥꯏꯕꯁꯨ ꯍꯦꯟꯒꯠꯂꯦ ꯃꯥꯒꯤ ꯐꯠꯇꯕ ꯀꯩꯀꯥ ꯑꯐꯕ ꯐꯠꯇꯕ ꯃꯌꯥꯝ ꯑꯃ ꯊꯣꯛꯂꯛꯑꯦꯕ
ꯑꯥ ꯈꯪꯗꯦ ꯍꯧꯖꯤꯛꯀꯥꯟꯁꯤꯗꯤ ꯃꯑꯣꯡ ꯑꯃꯅꯤ
ꯁꯤ ꯑꯩ
ꯇꯥꯎ ꯁꯨ ꯅꯣꯡ ꯐꯥꯗꯣꯛ ꯁꯨꯝ ꯀꯣꯏꯊꯣꯛꯄ ꯑꯣꯏꯅ ꯐꯤꯔꯣꯜ ꯂꯩꯗꯩ ꯂꯩꯔꯗꯤ ꯑꯩꯈꯣꯏ ꯗꯨꯀꯥꯟꯗꯩ ꯂꯥꯛꯑ ꯂꯩꯔ ꯂꯥꯛꯑꯣ ꯑꯗꯨꯝ ꯀꯩ ꯍꯥꯏꯅꯤ ꯑꯣꯐꯔ ꯂꯣꯏ ꯃꯤꯗ ꯄꯤꯅꯗ꯭ꯔꯁꯨ ꯏꯇꯥꯎ ꯍꯣꯏꯗ ꯄꯤꯔ ꯂꯣꯏꯔꯦ
ꯂꯩ ꯂꯥꯛꯀꯦ ꯂꯥꯛꯀꯦ ꯑꯩꯁꯤ ꯐꯣꯔꯃꯦꯜ ꯑꯃ ꯗꯔꯀꯥꯔ ꯇꯥꯕꯅꯤ ꯐꯣꯔꯃꯦꯜ ꯄꯦꯟꯒꯨꯝꯕ ꯀꯩꯀꯥ ꯌꯥꯎꯒꯗ꯭ꯔꯣ
ꯑꯦ ꯌꯥꯎꯋꯦ ꯐ꯭ꯔꯣꯃꯦꯟ ꯌꯥꯎꯔꯦ ꯐꯤꯒꯔ ꯁꯥꯔꯠ ꯑꯗꯨꯝ ꯑꯗꯩ ꯖꯤꯟꯁ ꯑꯗꯗꯩꯗꯤ ꯑꯗꯨꯝ ꯖꯤꯟꯁꯇꯁꯨ ꯀꯥꯟꯅꯤ ꯄꯦꯔꯔꯦꯜ ꯑꯗꯩꯗꯤ ꯀꯥꯔꯒꯣ ꯑꯁ ꯑꯗꯨꯝ ꯌꯥꯎ ꯍꯣꯏꯗ ꯃꯈꯟ ꯐꯅ꯭ꯌꯥꯝ ꯂꯩ ꯈꯨꯃꯨꯛꯁꯨ ꯑꯅꯧꯅꯧꯕ ꯍꯟꯗꯛꯇꯤ ꯍꯥꯞꯄꯛꯑꯅꯤ
ꯑꯣ ꯑꯗꯨꯅꯤ ꯑꯩꯁꯨ ꯈꯣꯡꯎꯞ ꯈꯣꯡꯎꯞꯁꯨ ꯍꯪꯒꯦꯗꯣꯏꯅꯤꯅꯦ ꯀꯣꯝꯁꯤ ꯈꯔ ꯑꯅꯧꯕ ꯀ꯭ꯂ ꯀ꯭ꯂꯥꯁꯤꯛ ꯑꯣꯏꯕ ꯈꯔ ꯌꯣꯠ ꯇꯥꯕ ꯍꯥꯏꯇꯥꯔꯦꯅꯦ
ꯈꯔ ꯌꯣ ꯇꯥꯕ ꯍꯧꯖꯤꯛꯀꯥꯟꯒꯤ ꯑꯗꯨꯝ ꯁꯝꯕꯥꯒꯥꯏ ꯂꯩꯗꯅ ꯑꯗꯨꯝꯕꯁꯨ ꯈꯔ ꯑꯣꯗꯔ ꯇꯧꯕꯔꯦ ꯍꯟꯗꯛ ꯍꯞꯇꯥꯁꯤꯗꯗꯤ ꯌꯧꯔꯛꯑꯅꯤ ꯑꯌꯥꯝꯕ
ꯃꯆꯨꯁꯤꯕꯨꯗꯤ ꯈꯔ ꯑꯗꯨꯒꯨꯝꯕꯗꯤ
ꯍꯣꯏ ꯆꯦꯜꯁꯤ ꯕꯨꯠ ꯑꯗꯨꯝꯕꯁꯨ ꯌꯥꯎꯔꯛꯑꯅꯤ ꯈꯔ ꯁꯥꯏꯖ ꯑꯗꯨꯝ ꯀꯃꯟ ꯑꯣꯏꯕ ꯁꯤꯛꯁ ꯁꯚꯦꯟ ꯑꯦꯠ ꯁ꯭ꯋꯥꯏꯗ ꯑꯌꯥꯝꯕ ꯂꯥꯛꯑꯅꯤ
ꯑꯣꯀꯦ ꯑꯣꯀꯦ ꯑꯁ ꯈꯔ ꯄ꯭ꯔꯤꯃꯤꯌꯝ ꯑꯣꯏꯕ ꯑꯃꯇꯪ ꯑꯩ ꯄꯥꯝꯃꯤꯅꯤ ꯍꯇꯥꯎ ꯍꯣꯏꯗꯤ ꯈꯔ ꯆꯦꯟꯕꯤꯔꯝꯃꯨꯅꯦ
ꯖꯥꯔꯥꯒꯨꯝꯕꯩ ꯇꯧꯔꯁꯦ ꯍꯥꯏꯕ ꯍꯧꯖꯤꯛ ꯖꯥꯔꯥꯒꯤꯁꯨ ꯌꯥꯝ ꯇꯧꯅꯩꯗꯅ
ꯍꯥꯏꯗꯤ ꯈꯔ ꯃꯤꯒ ꯄꯪꯉꯥꯟ ꯃꯥꯟꯅꯕꯁꯨ ꯈꯤꯇꯪ ꯅꯨꯡꯉꯥꯏꯇꯦ ꯈꯤꯇꯪ ꯌꯨꯅꯤꯛ ꯑꯣꯏꯕ ꯍꯥꯏꯗꯤ ꯇꯔꯦꯅꯦ ꯑꯗꯨꯒꯨꯝꯕꯗꯣ ꯑꯗꯨꯅ ꯄꯥꯝꯖꯩꯕ
ꯍꯌꯦꯡ ꯌꯦꯡꯉꯁꯤ ꯂꯥꯛ ꯑꯗꯨꯗꯨꯗ ꯄꯣꯠ ꯂꯥꯛꯄꯗꯨꯗ ꯀꯩꯀꯩ ꯀꯝꯄꯦꯅꯤꯒꯤ ꯌꯥꯎꯔꯛꯄꯅꯣꯗ
ꯑꯣꯀꯦ ꯌꯥꯝ ꯅꯨꯡꯉꯥꯏꯔꯦ ꯑꯗꯨꯗꯤ ꯑꯁ ꯃꯣꯏ ꯕꯦꯜꯗꯣ ꯀꯩꯀꯥꯗꯤ ꯊꯝꯗꯕ꯭ꯔꯣ
ꯕꯦꯜꯁꯤꯈꯔ ꯗꯤ ꯂꯩꯕꯅꯤ ꯑꯗꯨ ꯑꯗꯨꯝ ꯂꯦꯗꯔꯒꯤꯗ ꯑꯃ ꯃꯈꯜ ꯑꯃꯅꯤ ꯂꯩꯔꯦ ꯑꯗꯩꯗꯤ ꯑꯩꯈꯣꯏ ꯃꯈꯜ ꯃꯉꯥ ꯇꯔꯨꯛꯀꯨꯝꯕ ꯂꯩ ꯍꯥꯏꯇꯥꯔꯦ ꯕꯦꯜꯖꯤꯗ
ꯑꯗꯨꯝ ꯈꯦ ꯈꯦꯟꯅꯕ ꯃꯈꯟ ꯃꯈꯟ ꯑꯣꯏꯗꯣꯏꯔꯥ ꯍꯥꯏꯗꯤ
ꯍꯣꯏ ꯈꯦꯅꯕ ꯀ꯭ꯋꯥꯂꯤꯇꯤꯗ ꯍꯥꯏꯇꯥꯥꯔꯦ ꯗꯤꯖꯥꯏꯟꯗ ꯑꯗꯩꯗꯤ ꯀ꯭ꯋꯥꯂꯤꯇꯤ ꯈꯔ ꯍꯣꯡꯕ ꯈꯔ ꯐꯕ ꯑꯗꯩ ꯗꯤ ꯀꯩꯅꯣꯒꯨꯝꯕ ꯃꯣꯏ ꯐꯤꯒꯤꯗ ꯑꯃ ꯂꯩꯇ꯭ꯔꯣ ꯑꯗꯨꯝꯕꯗꯒ ꯈꯟ ꯍꯥꯏꯇꯥꯔꯦ ꯑꯗꯨꯃꯥꯏꯅ ꯃꯉꯥ ꯇꯔꯨꯛꯀꯨꯝꯕ ꯂꯩꯕꯅꯤ
ꯑꯁ ꯑꯗꯨꯗꯤ ꯑꯝꯇꯪ ꯀꯣꯏꯔꯛꯄ ꯇꯥꯔꯦꯅꯦ ꯑꯁ ꯌꯥꯝ ꯂꯥꯛꯅꯤꯡꯉꯦꯕꯨ
ꯀꯣꯏꯔꯣ ꯀꯣꯏꯔꯣ ꯅꯣꯡ ꯐꯥꯗꯣꯛ
ꯑꯗꯣ ꯑ ꯍꯨꯏꯒꯤꯒꯨꯝꯕ ꯍꯨꯏꯒꯤ ꯕꯦꯜꯒꯨꯝꯕ ꯀꯩꯀꯥ ꯑꯈꯣꯏ ꯍꯨꯏ ꯑꯃ ꯂꯩꯌꯦꯕꯀꯣ ꯑꯗꯨ ꯃꯣꯏꯒꯤ ꯍꯨꯏꯒꯤ ꯕꯦꯜꯖꯦ ꯃꯥꯖꯦ ꯐꯥꯅꯤꯡꯕ ꯑꯩꯅ ꯑꯗꯨ ꯀꯥꯏꯗ ꯀꯩꯗ ꯐꯪꯕ ꯌꯥꯒꯦ
ꯃꯣꯏꯗꯨꯗꯤ ꯇꯣꯉꯥꯟꯅ ꯕꯦꯇꯅꯔꯤꯒꯤ ꯃꯣꯏ ꯍꯤꯗꯥꯛ ꯀꯩꯀꯩ ꯌꯣꯟꯕ ꯑꯗꯨ ꯌꯥꯎꯕꯅꯤ ꯑꯗꯨꯝꯕꯗꯤ ꯇꯧꯕꯅ ꯐꯅꯤ ꯀꯛꯑꯒ ꯑꯩꯈꯣꯏ ꯕꯦ ꯑꯗꯨꯗꯩ ꯁꯦꯝꯕꯗꯨꯗꯤ ꯀꯩꯁꯨ ꯐꯖꯔꯣꯏꯕ
ꯑꯣ ꯍꯣꯏꯅꯦ ꯑꯗꯨ ꯃꯣꯏ ꯃꯣꯏꯒꯤ ꯀꯩ ꯀꯩ ꯑꯕ ꯤꯟꯖꯥꯛ ꯃꯣꯏ ꯄꯤꯖꯕ ꯄꯤꯗꯤꯒ꯭ꯔꯤ ꯀꯩꯀꯥ ꯍꯥꯏꯕ꯭ꯔꯥ
ꯄꯤꯗꯤꯒ꯭ꯔꯤ ꯑꯗꯨꯝꯕ ꯌꯣꯟꯕꯗꯣ ꯂꯣꯏ ꯌꯥꯎꯒꯅꯤ ꯄꯤꯗ꯭ꯔꯤꯒꯤꯗꯁꯨ ꯃꯈꯜ ꯑꯅꯤ ꯂꯩꯕꯅꯤ ꯃꯤ ꯑꯍꯨꯝ ꯂꯩꯕꯅꯤ
ꯑꯣ ꯄꯨꯟꯅ ꯃꯣꯏ ꯃꯣꯏ ꯃꯐꯝꯗ ꯂꯣꯏ ꯌꯣꯟꯃꯤꯟꯅꯔꯦꯕ
ꯑꯂꯣꯏ ꯃꯉꯛꯀꯤ ꯕꯦꯜ ꯑꯣꯏꯔꯁꯨ ꯗꯨ ꯊꯧꯔꯤ ꯄꯨꯟꯅꯕ ꯌꯣꯠꯂꯤ ꯅꯠꯇꯕ ꯊꯧꯔꯤꯗ ꯃꯈꯜ ꯃꯈꯜ ꯂꯩꯕꯅꯤ ꯑꯗꯨꯝ ꯂꯣꯏ ꯌꯥꯎꯔꯦ ꯌꯥꯎꯕ
ꯇꯥꯎ ꯈꯪꯉꯗꯤ ꯍꯌꯦꯡ ꯑꯩꯗꯤ ꯃꯐꯝ ꯆꯞ ꯆꯥꯅ ꯈꯪꯗ꯭ꯔꯤꯕ ꯑꯗꯩ ꯍꯌꯦꯡ ꯅꯣꯡꯃ ꯄꯨꯟ ꯀꯥꯟꯗ ꯏꯇꯥꯎꯅ ꯄꯨꯂꯞ ꯍꯦꯛꯇ ꯆꯠꯃꯤꯟꯅꯔꯨꯔꯁꯤꯅꯦ
ꯑꯣ ꯌꯥꯔꯦ ꯗꯨꯀꯥꯟ ꯂꯥꯛꯄꯩꯗꯨꯗ ꯄꯨꯔꯛꯑꯒ ꯉꯥꯏꯍꯥꯛ ꯀꯥꯏꯊꯣꯛꯑꯒ ꯆꯠꯃꯤꯟꯅꯔꯁꯨ ꯌꯥꯏ ꯑꯗꯨꯏꯗꯤ
ꯌꯥꯏ ꯌꯥꯏ ꯑꯁ ꯌꯥꯝ ꯅꯨꯡꯉꯥꯏꯌꯦ ꯏꯇꯥꯎ ꯋꯥꯔꯤ ꯁꯥꯟꯖꯅꯕꯁꯤꯀꯣ
ꯍꯣꯏ ꯍꯣꯏ
ꯑꯗꯣ ꯑ ꯀꯩ ꯅꯨꯃꯤꯠꯇꯒꯨꯝꯕ ꯁꯪꯅꯤ ꯏꯇꯥꯎ ꯑꯗꯨꯝ ꯗꯨꯀꯥꯟꯖꯦ ꯑꯗꯨꯝ ꯊꯣꯛꯄ꯭ꯔꯣ ꯅꯠꯇ꯭ꯔꯒ ꯁꯟꯗꯦꯒꯨꯝꯕꯗꯤ
ꯑꯗꯨꯝ ꯍꯧꯖꯤꯛꯇꯤ ꯁꯟꯗꯦ ꯀꯩꯀꯩ ꯂꯣꯏ ꯊꯣꯛꯏ ꯍꯔꯥꯎ ꯀꯨꯝꯍꯩ ꯌꯥꯝ ꯀꯟ ꯇꯧꯕ ꯂꯩꯔꯀꯥꯟꯗ ꯊꯣꯡ ꯂꯣꯟꯕ ꯑꯗꯩꯗꯤ ꯕꯟꯒꯨꯝꯕ ꯂꯩꯇ꯭ꯔꯗꯤ ꯑꯗꯨꯝ ꯊꯣꯛꯏꯗ ꯑꯌꯥꯝꯕꯗ
ꯑꯣꯀꯦ ꯑꯣꯀꯦ ꯑꯗꯨꯗꯤ ꯅꯣꯡꯃ ꯄꯥꯎ ꯐꯥꯎꯔꯛꯑꯒꯦ ꯑꯗꯨꯒ ꯏꯇꯥꯎ ꯋꯥꯔꯤ ꯁꯥꯟꯅꯔꯒ ꯃꯇꯥꯡ ꯆꯥꯕꯗ ꯊꯣꯛꯃꯤꯟꯅꯔꯨꯔꯁꯤ
ꯑꯍꯣꯏ ꯊꯣꯛꯃꯤꯟꯅꯔꯨꯏꯁꯤ ꯐꯥꯎꯔꯣ ꯐꯥꯎꯔꯣ ꯑꯗꯨꯝ
ꯑꯣꯀꯦ ꯑꯣꯀꯦ ꯐꯔꯦ ꯐꯔꯦ ꯏꯇꯥꯎ ꯑꯗꯨꯗꯤ ꯉꯁꯤꯒꯤꯗꯤ ꯊꯝꯃꯒꯦꯀꯣ
ꯑꯍꯣꯏ